ꯑꯣ
ꯍꯜꯂꯣ ꯕ꯭ꯔꯣ
ꯑꯧ ꯇꯥꯕ꯭ꯔꯣ ꯁꯤꯁꯇꯔ ꯅꯨꯡꯉꯥꯏꯕ꯭ꯔꯣ ꯅꯨꯡꯉꯥꯏꯔꯤꯕ꯭ꯔꯣ ꯍꯥꯏꯕ
ꯍꯣꯏ ꯅꯨꯡꯉꯥꯏꯔꯤ ꯅꯪꯗꯤꯦ
ꯎ ꯀꯔꯤ ꯀꯔꯤ ꯍꯣꯠꯅꯒꯦ
ꯄꯥꯅꯤꯡꯉꯥꯏ ꯊꯥꯅꯤꯡꯉꯥꯏ ꯍꯣꯅꯔꯒ ꯂꯩꯦ ꯑꯗꯨ ꯅꯠꯇ꯭ꯔꯦꯗꯤ ꯀꯔꯤꯁꯨ ꯍꯠꯅꯗꯦ
ꯍꯥꯏꯁꯦ ꯑꯣꯣ ꯇ꯭ꯔꯦꯟꯗ ꯂꯩꯕ꯭ꯔꯣ ꯅꯠꯇ꯭ꯔꯥ
ꯌꯝ ꯁꯥꯡꯅ ꯌꯥꯔꯦ ꯑꯦ ꯂꯩꯌꯦ
ꯀꯟꯗ
ꯍꯣꯏ ꯈꯨꯟꯗ ꯅꯦ
ꯑꯩꯁꯨ ꯈꯨꯟꯗ ꯂꯩ
ꯑꯣ ꯇꯝꯄꯥꯛꯇ ꯂꯩꯕ ꯌꯥꯗ꯭ꯔꯣ
ꯑ ꯑꯩꯗꯣ ꯂꯩꯅꯤꯡꯉꯥꯏꯗꯣ ꯐꯔꯛ ꯇꯥꯕ ꯍꯧꯖꯤꯛꯁꯦ ꯑꯗꯨꯒꯤ ꯀꯣꯂꯦꯖꯀꯨꯝꯕꯗꯤ ꯇꯧꯗ꯭ꯔꯣ
ꯀꯨꯝꯕ ꯀꯥꯅꯤꯅꯦꯔꯤꯛ ꯄꯥꯔꯗꯤ ꯀ ꯈꯨ ꯃꯥꯅꯦ ꯄꯠꯇ꯭ꯔꯣ
ꯑ ꯅꯨꯅꯨꯡꯉꯥꯏꯕꯅꯦ ꯅꯨꯡꯉꯥꯏꯕꯅꯤ
ꯂꯥꯏꯔꯤꯛ ꯄꯥꯔꯗꯤ ꯀꯣꯛ ꯅꯥꯔꯛꯄꯀꯣ ꯑꯗꯨꯗꯤ ꯌꯥꯗꯕ ꯂꯩꯩꯅ ꯑꯗꯨ ꯍꯥꯎꯕ
ꯎꯝ ꯀꯣꯂꯦꯖ ꯇꯧꯗ꯭ꯔꯕꯣ ꯑꯗꯨꯗꯤ
ꯍꯣꯏ ꯇꯣꯛꯈ꯭ꯔꯦ ꯅꯥꯗꯕ ꯐꯥꯎꯁꯨ ꯅꯥꯍꯜꯂꯤꯅꯦ ꯌꯦ ꯑꯗꯨꯅ
ꯑꯣ
ꯆꯥꯛꯗ ꯆꯥꯔꯕꯣ ꯁꯤꯁꯇꯦꯔꯁꯦ
ꯎꯝ ꯆꯠꯠꯇꯣꯛꯈ꯭ꯔꯦ
ꯎꯝ
ꯅꯗꯤ
ꯍꯣꯏ ꯆꯥꯈ꯭ꯔꯦ ꯑꯩ ꯁ ꯁꯥꯏꯅ ꯄꯨꯡ ꯇꯔꯥ ꯑꯗꯨꯋꯥꯏꯗ
ꯑꯣ ꯀꯔꯤ ꯏꯟꯁꯥꯡ ꯆꯥꯔꯕ꯭ꯔꯥ
ꯄꯤꯔꯨꯛ ꯆꯝꯐꯨꯠ ꯆꯥꯏ ꯑꯗꯨꯒ ꯏꯔꯣꯟꯕ ꯑꯃꯒ
ꯑꯣ ꯑꯣ ꯑꯣ ꯑꯣ ꯑꯣꯁ ꯍꯥꯎꯅꯤꯅꯦ ꯑꯗꯣ ꯂꯧꯕꯕꯨꯛꯀꯤꯗꯨꯔꯥ ꯑꯁ ꯍꯧꯅꯤ ꯑꯗꯨ ꯃꯦꯠꯄ ꯑ ꯎꯝ ꯍꯧꯖꯤꯛꯀꯤ ꯄꯤꯔꯣꯞ ꯇꯣ ꯃꯦꯠꯂꯒ ꯁꯥ ꯑꯀꯪꯕꯀꯣ ꯁꯟꯁꯥ ꯑꯀꯪꯕ ꯈꯔ ꯍꯥꯞꯄꯗꯤ ꯑꯁ
ꯎꯝ ꯌꯨꯝꯗꯗꯤ ꯅꯅꯥꯇꯣꯝꯇ ꯂꯩꯕ꯭ꯔꯣ ꯆꯦꯗꯤ ꯑꯣ ꯁꯤꯁꯇꯔꯗꯤ
ꯍꯣꯏ ꯉꯁꯤ ꯏꯕꯥꯈꯣꯏ ꯂꯣꯏ ꯊꯕꯛ ꯆꯠꯈ꯭ꯔꯕꯀꯣ
ꯎꯝ
ꯃꯄꯥꯟꯗ ꯊꯕꯛ ꯊꯣꯛꯧꯈ꯭ꯔꯕ ꯑꯗꯨꯒꯤ ꯑꯩ ꯏꯊꯟꯗ ꯂꯩꯌꯦꯦ ꯀꯣꯏꯔꯛꯀꯦꯔꯥ
ꯂꯣꯀꯦꯁꯟ ꯊꯥꯔꯣ ꯑꯗꯨꯒ ꯄꯥꯏꯔꯛꯀꯦ ꯦ ꯄ꯭ꯂ ꯇ ꯍꯥꯏꯠꯇ
ꯍꯥꯏꯕꯤꯔꯔꯣꯏꯒꯦ ꯍꯥꯏꯕꯤꯔꯣꯏꯒꯦ ꯅꯪ ꯈꯔ ꯀꯤꯕ ꯃꯥꯜꯂꯦ
ꯑ
ꯅꯨꯄꯥꯁꯤꯡꯁꯦ ꯁꯨꯃꯥꯏꯅ ꯇꯧꯅꯦ ꯅꯨꯄꯤꯅꯀꯣ ꯀꯣꯏꯔꯛ ꯀꯦꯔꯥ ꯍꯥꯏꯔꯗꯤ ꯀꯤꯕꯅꯦ ꯀꯥꯎꯕꯤꯗ꯭ꯔꯗꯤꯀꯣ ꯀꯕꯤꯗꯤ ꯀꯣ ꯍꯦꯅꯀꯣ ꯅꯣꯡꯃꯇꯁꯨ ꯑꯩꯈꯣꯏꯗ ꯂꯥꯛꯑꯣ ꯍꯥꯏꯅ ꯍꯥꯏꯔꯛꯇꯦ ꯍꯥꯏꯅ ꯍꯥꯏꯔꯛꯀꯅꯤ ꯃꯣꯏꯕꯨ ꯀꯥꯎꯕ ꯃꯐꯝꯗꯨꯗꯤ ꯆꯠꯅꯤꯡꯗꯕꯀꯣ ꯇꯧꯕꯤꯗꯕ ꯃꯐꯝꯗꯗꯤ
ꯑꯩꯈꯣꯏꯗꯤ ꯍꯪꯁꯨ ꯍꯪ ꯍꯏ ꯁꯨꯍꯏ ꯔꯛꯗ ꯀꯣꯏꯗ ꯍꯣꯏ ꯑ ꯑꯗꯨꯕꯨꯗꯤ ꯑꯗꯨꯕꯨꯗꯤ ꯁꯥꯗꯥꯟ ꯑꯣꯏꯕꯤꯅꯤꯗ
ꯅꯪꯣꯗ ꯑ ꯅꯪꯒꯤ ꯋꯥ ꯈꯜꯗꯣ ꯑꯦ ꯁꯤ ꯅꯨꯄꯤꯁꯦ ꯀꯔꯝꯕ ꯃꯤꯔꯅꯣ
ꯑꯣ
ꯀꯔꯤ ꯅꯨꯄꯤꯔꯥ ꯍꯥꯏꯅ ꯊꯣꯛꯄꯗꯣ ꯑꯩ ꯈꯪꯉꯦꯕ
ꯎꯝ ꯑꯗꯨꯃꯥꯏꯅ ꯊꯣꯛꯇꯨꯗ ꯏꯁꯁ ꯍꯥꯏꯅꯦ
ꯇꯔꯦꯗꯤ ꯄꯤꯔꯥ ꯇ ꯑꯣꯗꯧꯕ ꯃꯥꯅꯦꯅꯦꯕ
ꯑꯣ
ꯅꯪꯗꯤ ꯀꯩ ꯃꯊꯦꯜ ꯆꯥꯔꯒꯦ ꯏꯁꯇꯔ ꯗꯦ
ꯄꯣꯏꯁꯦ ꯑꯂꯨꯅꯦ ꯗꯥꯜꯅꯦ ꯑꯗꯨꯒ ꯅ꯭ꯌꯨꯇ꯭ꯔꯔꯤꯂꯥ ꯑꯃ ꯊꯣꯡꯕꯀꯣ ꯊꯥꯎ ꯉꯥꯎꯔꯒ ꯑꯃ ꯊꯣꯡꯕ ꯑꯗꯨꯒ ꯑꯃꯅ ꯦꯀꯤ ꯄꯥꯟꯗ ꯃꯄꯨꯟ ꯃꯄꯨꯟ ꯑꯗꯨꯝ ꯌꯣꯟꯕꯗꯣ ꯃꯥꯒꯤ ꯄꯥꯝꯕꯤꯗꯨꯒ ꯑꯗꯨ ꯑꯃ ꯌꯦꯟꯗꯦꯝ ꯅꯠꯇꯕ ꯆꯥꯕꯗꯨꯣ ꯌꯦꯟꯗꯦꯝꯒꯨꯝꯅ ꯑꯗꯨꯝ ꯂꯣꯏꯅꯃꯛ ꯍꯧꯖꯤꯛꯀꯥꯟ ꯑ ꯆꯥꯟꯅꯔꯤꯗꯣ ꯎꯝ ꯄꯥꯟ ꯊꯣꯛꯇ꯭ꯔꯤꯉꯩꯗ ꯑꯗꯨꯝ ꯃꯥꯒꯤ ꯄꯥꯝꯕꯤꯗꯣ ꯆꯕꯗꯨ ꯎꯝ
ꯎ
ꯑꯗꯨ ꯎꯝ ꯍꯧꯖꯤꯛꯀꯤ ꯁꯣꯏꯕꯨꯝ ꯅꯠꯇꯕ ꯑꯃ ꯂꯩꯅ ꯃꯍꯤ ꯌꯥꯎꯕ ꯗꯨ ꯑꯗꯨꯒꯤ ꯃꯍꯤꯗꯨꯒ ꯊꯣꯡꯕ
ꯑ
ꯑꯗꯨꯒ ꯑꯗꯨ ꯑꯃ ꯑꯗꯨꯒ ꯈꯥꯃꯦꯟ ꯑꯈꯥꯕꯒ ꯌꯦꯔꯨꯝ ꯃꯦꯠꯄ ꯑꯃ
ꯅꯪꯅ ꯇꯧꯕ꯭ꯔꯅ ꯑꯗꯨꯒ ꯃꯃꯥꯈꯣꯏꯅ ꯇꯈ꯭ꯔꯣ
ꯍꯣꯏ ꯑꯩ ꯇꯧꯕꯗꯤ ꯍꯥꯏꯕꯗꯤ ꯑꯩꯁꯦ ꯅꯨꯡꯗꯥꯡꯒꯤꯁꯨꯕꯨ ꯂꯩꯅꯦꯕ ꯑꯗꯨꯒ ꯑꯃꯨꯛꯀ ꯃꯣꯔꯅꯤꯡꯒꯤꯁꯨ ꯕꯣꯜ ꯌꯦꯡꯅꯤꯡꯕꯀꯣ ꯑꯗꯨꯗ ꯑꯗꯨꯝ ꯌꯦꯡ ꯌꯦꯡꯔꯒ ꯑꯗꯨꯝ ꯆꯥꯛ ꯊꯣꯡꯉꯤ
ꯑꯣ ꯑꯁ ꯑꯗꯨꯗꯤ ꯀꯅꯥꯒꯤ ꯐꯦꯟꯁ ꯑꯣꯏꯔꯝꯃꯅꯤ l
ꯑꯩꯔꯣ ꯉꯁꯤ ꯍꯤꯡꯈꯤꯕꯗ ꯉꯁꯤ ꯍꯤꯡꯈꯤꯕꯗ ꯑ
ꯏꯁꯄꯦꯟꯒ ꯐ꯭ꯔꯥꯟꯁ ꯃꯔꯛꯇ ꯑꯃ ꯍꯤꯡꯕꯗꯤ ꯌꯥꯔꯦ ꯆꯝꯄꯤꯌꯟ ꯂꯧꯔꯤꯗꯤ
ꯣꯏ ꯑꯩꯒꯤ ꯑꯩꯒꯤ ꯇꯤꯝꯃꯦꯠꯅ ꯊꯣꯃꯅꯤ
ꯑꯦꯁ ꯅꯪꯒꯤꯗꯨꯗꯤ ꯉꯁꯤ ꯁꯤꯈꯣꯏꯅꯤ ꯏꯖꯤꯞ ꯅꯍꯗꯤ ꯐꯅꯤ ꯉꯁꯤ ꯏꯖꯤꯞꯅ ꯍꯥꯠꯈ꯭ꯔꯅꯤ
ꯅꯪꯗꯤ ꯀꯔꯝ ꯍꯥꯏꯅ ꯈꯪꯉꯤꯕ ꯑꯩꯒꯤ ꯑꯥꯏꯗ ꯂꯤꯁꯅꯦ ꯍꯥꯏꯕꯗꯣ
ꯁꯤꯈꯤꯕꯗꯨꯗꯤ ꯅꯪ ꯁꯞꯄꯣꯔꯠ ꯇꯧꯔꯔꯣꯏꯅ
ꯅꯠꯇꯦ ꯑꯩꯅ ꯍꯥꯏꯕꯗꯤ ꯉꯁꯤ ꯁꯤꯔꯅꯤ ꯍꯥꯏꯕꯗꯨꯣ ꯀꯔꯝ ꯍꯥꯏꯅ ꯈꯪꯉꯤꯅꯣ ꯑꯩꯒꯤ ꯑꯥꯏꯗꯣꯂꯤꯁꯅꯤ ꯍꯥꯏꯅ
ꯑꯁ ꯅꯨꯄꯥꯁꯤꯡꯗꯤ ꯑꯩꯅ ꯍꯥꯏꯔꯛꯄ ꯑꯅꯤꯗꯨꯗ ꯌꯥꯎꯗ꯭ꯔꯗꯤ ꯑꯗꯨꯗ ꯁꯣꯏꯅ ꯟꯅ ꯂꯩꯔꯅꯤꯌꯦ
ꯁꯨꯝ ꯆꯨꯝꯃꯤꯃꯦ
ꯑꯗꯨ ꯐꯥꯎ ꯈꯪꯗ꯭ꯔꯗꯤ ꯌꯥꯗ꯭ꯔꯔꯤꯗ
ꯑꯦ ꯑꯗꯨꯝ ꯃꯨꯠꯂꯗꯣꯏꯅꯦ ꯑꯩꯁꯨ ꯏꯁꯄꯦꯟ ꯏꯁꯄꯦꯟꯁꯨ ꯁꯄꯣꯔ ꯇꯧꯋꯤꯕꯀꯣ ꯑꯗꯨꯔꯁꯨ ꯌꯥꯝ ꯗꯤꯞ ꯑꯣꯏꯗꯦꯕ ꯑꯩꯗꯤ ꯑꯥꯔꯖꯦꯟꯇꯤꯅꯥꯅ ꯗꯤꯞ ꯑꯣꯏꯕꯅꯦꯕ ꯑꯗꯨꯒꯤ
ꯑꯗꯣ ꯑꯁ ꯃꯣꯏꯗꯨꯁꯨ ꯑꯍꯟ ꯌꯥꯝꯈ꯭ꯔꯕꯒꯤꯀꯣ ꯈꯔ ꯃꯣꯏꯒꯤ ꯏꯁꯇꯥꯃꯤꯅꯥꯗꯣ ꯌꯥꯗ꯭ꯔꯦ
ꯑꯦ ꯑꯩꯈꯣꯏ ꯁꯤꯔꯣꯗꯤ ꯑꯗꯨꯝ ꯑꯩꯈꯣꯏ ꯀꯤꯔꯣꯗꯤ ꯑꯗꯨꯝ ꯏꯁꯇꯥꯞꯅꯤꯌꯥ ꯌꯥꯔꯤꯍꯦ ꯑꯇꯣꯞꯄ ꯌꯥꯗ꯭ꯔꯁꯨ
ꯅꯍꯥꯟ ꯅꯍꯥꯟ ꯀꯦꯕꯅꯦꯒ ꯇꯧꯕꯗꯨꯁꯨ ꯐꯔ ꯈꯔꯗꯤ ꯌꯥꯝ ꯁꯣꯟꯈ꯭ꯔꯦꯅ
ꯎꯝ ꯏꯁꯄꯦꯟ ꯈꯅ ꯗ꯭ꯔꯣ ꯆꯠꯂꯤꯗꯣ ꯈꯪꯉꯨ ꯑꯩꯈꯣꯏ ꯇꯤꯝꯅ ꯊꯣꯡꯒꯥꯏꯕꯤꯔꯤꯗꯨꯣ ꯑꯗꯨꯗ ꯑꯗꯨꯝ ꯈꯪꯈ꯭ꯔꯣ
ꯑꯦꯦ
ꯑꯩꯁꯨ ꯏꯁꯄꯦꯟꯕꯨꯗꯤ ꯄꯦꯗꯔꯤꯗꯣ ꯄꯝꯃꯦꯕꯗꯨꯏ ꯁꯣ ꯍꯧꯖꯤꯛ ꯍꯧꯖꯤꯛꯄꯨꯗꯤ ꯒ꯭ꯔꯦꯠ ꯑꯥꯏꯗꯣꯂꯤꯁ ꯒꯣꯗ ꯂꯩꯔꯤꯕꯅꯤꯅ ꯎꯄꯥꯏ ꯂꯩꯇꯦ
ꯠꯇ ꯑꯩꯈꯣꯏꯅ ꯍꯥꯃꯦꯡ ꯆꯥꯕꯗꯨ ꯅꯠꯇ꯭ꯔꯣ
ꯅꯠꯇꯦ ꯁꯤꯗꯗꯤ ꯒ꯭ꯂꯔꯤ ꯑꯣꯐ ꯋꯥꯔꯌꯔ ꯍꯥꯏꯕꯅꯤꯁꯗꯤ ꯀꯣꯂꯦꯖ ꯇꯣꯛꯄꯗꯤ ꯀꯌꯥꯝ ꯀꯨꯏꯔꯒꯦ ꯁꯤꯁꯇ꯭ꯔꯗꯤ
ꯍꯥꯥ
ꯀꯣꯂꯦꯖ ꯇꯣꯛꯄꯗꯤ ꯀꯌꯥꯝ ꯀꯨꯏꯔꯒꯦꯕ ꯑꯝ ꯑꯗꯨꯗꯤ ꯌꯥꯝ ꯑꯍꯟꯕ ꯑꯣꯏꯔꯝ ꯌꯥꯝ ꯑꯍꯟ ꯑꯣꯏꯔꯝꯃꯥꯅꯤꯅꯦ ꯍꯥꯥ ꯀꯔꯤ ꯍꯥꯏꯕ꯭ꯔꯣ ꯅꯦꯠꯋꯥꯛ ꯅꯨꯡꯉꯥꯏꯇ꯭ꯔꯦ
ꯑꯩꯕꯨꯀꯣ ꯅꯪꯅ ꯆꯦꯆꯦ ꯍꯥꯏꯒꯗꯧꯕ ꯃꯥꯜꯂꯦꯕ
ꯍꯣꯏ ꯑꯣꯏꯔꯝꯃꯥꯅꯤꯅꯤ ꯍꯦꯡꯉꯁꯤ ꯑꯗꯨꯝ ꯍꯜꯂꯕꯅꯤꯅ ꯅꯥ ꯍꯥꯍꯥ
ꯅꯪꯒꯤꯔꯥ
ꯑꯈꯣꯏꯗꯤ ꯑꯉꯥꯡ ꯑꯣꯏꯔꯤꯗ ꯆꯥꯍꯤꯒꯤ ꯍꯥꯏꯔꯗꯤ
ꯑꯈꯣꯏꯗꯤ ꯂꯤꯔꯦ ꯑꯥꯁ ꯌꯥꯝ ꯑꯍꯟ ꯑꯣꯏꯈ꯭ꯔꯕꯅꯤ
ꯑꯝ ꯑꯝ ꯆꯍꯤ ꯊ꯭ꯔꯥꯇꯤ ꯆꯦꯜꯂꯝꯃꯅꯤꯅꯦ
ꯍꯥ
ꯆꯍꯤ ꯍꯥꯝꯃꯦ ꯊ꯭ꯔꯥꯇꯤ ꯑꯍꯨꯝ ꯑꯣꯈ꯭ꯔꯦꯕ
ꯑꯝ ꯑꯥꯁ ꯊꯤꯟ ꯑꯥꯍꯟꯕ ꯑꯣꯏꯔꯦ ꯑꯈꯣꯏꯗꯒꯤꯗꯤ ꯑꯈꯣꯏꯗꯤ ꯑꯥ ꯑꯥ ꯅꯥꯎ ꯑꯣꯏꯔꯤ
ꯅꯪꯗꯤ
ꯅꯦꯠꯋꯥꯛ ꯅꯨꯡꯉꯥꯏꯇꯦꯅꯦ ꯍꯥ
ꯅꯪꯗꯤ
ꯑꯈꯣꯏꯗꯤ ꯇꯨ ꯋꯥꯟ ꯈꯛꯇꯥ ꯉꯥꯏꯔꯤꯗ
ꯍꯥꯥ
ꯇꯨ ꯋꯥꯟ ꯇꯨ ꯋꯥꯟ
ꯑꯁ ꯌꯥꯝ ꯅꯧꯔꯤꯅꯦ
ꯍꯣꯏ ꯑꯈꯣꯏꯗꯤ ꯑꯉꯥꯡ ꯌꯥꯝ ꯑꯣꯏꯔꯤ ꯅꯤꯅꯦ ꯍꯦ
ꯍꯥ
ꯅꯨꯄꯤ ꯊꯤꯔꯕ꯭ꯔꯣ
ꯑꯁ ꯑꯗꯨꯒꯤꯗꯤ ꯊꯤꯟ ꯋꯥꯠꯂꯤꯗ ꯑꯈꯣꯏꯗꯤ ꯑꯩꯒꯤꯗꯤ ꯊꯤꯟ ꯋꯥꯠꯂꯤ ꯃꯤ ꯑꯇꯣꯞꯄꯒꯤ ꯋꯥꯠꯇ꯭ꯔꯁꯨ ꯑꯩꯒꯤꯗꯤ ꯊꯤ ꯋꯥꯠꯂꯤ ꯍꯥ
ꯀꯔꯤꯒꯤ ꯊꯤꯗ꯭ꯔꯤꯕ꯭ꯔꯥ ꯍꯧꯖꯤꯛ ꯐꯥꯎ
ꯀꯔꯤ ꯍꯥꯏꯁꯤ ꯏꯟꯇ꯭ꯔꯦꯁ ꯂꯩꯇꯕꯀꯣ ꯑꯗꯥ
ꯊꯤꯔꯣ ꯊꯤꯔꯣ ꯑꯈꯣꯏ ꯌꯥꯗ꯭ꯔꯁꯨ ꯑꯈꯣꯏꯒꯤ ꯑꯉꯥꯡ ꯂꯥꯏꯔꯤꯛꯇꯣ ꯐꯥꯖꯅ ꯇꯝꯍꯜꯂꯣ
ꯑꯩ ꯑꯗꯨꯗꯤ ꯍꯥꯔꯣꯏ ꯍꯦ ꯌꯥꯔꯣꯏꯌꯦ ꯑꯗꯨꯗꯤ
ꯅꯪ ꯍꯧꯕꯗꯨ ꯈ꯭ꯔ ꯅꯨꯡꯉꯥꯏꯇ꯭ꯔꯣ
ꯍꯧꯖꯤꯛ ꯅꯧꯅ ꯊꯕꯛ ꯐꯪꯅꯤꯡꯉꯥꯏ ꯇꯧꯗꯣꯏꯅꯤꯅꯦ ꯑꯉꯥꯡ ꯑꯣꯏꯔꯤꯉꯩꯁꯤꯗ ꯑꯗꯨꯒ ꯊꯕꯛ ꯐꯪꯉꯗꯤ ꯑꯗꯨꯝ ꯃꯊꯪ ꯃꯊꯪ